ꯑ
ꯍꯜꯂꯣ
ꯑꯣ ꯍꯣꯏ ꯇꯥꯏ ꯅꯨꯡꯉꯥꯏꯔꯤꯕ꯭ꯔꯣ
ꯍꯜꯂꯣ
ꯍꯜꯂꯣ
ꯍꯜꯂꯣ
ꯍꯂꯣ
ꯇꯥꯕ꯭ꯔꯣ
ꯍꯣꯏ ꯇꯥꯏꯌꯦ ꯇꯥꯏꯌꯦ ꯇꯥꯗꯕ꯭ꯔꯣ
ꯍꯜꯂꯣ
ꯍ ꯇꯔꯣ
ꯃꯥ ꯗꯨꯝ ꯂꯪꯗ
ꯍꯜꯂꯣ
ꯎ
ꯍꯜꯂꯣ
ꯍꯜꯂꯣ
ꯍꯣꯏ ꯇꯥꯏꯌꯦ ꯇꯥꯗꯕ꯭ꯔꯣ
ꯍꯜꯂꯣ
ꯇꯥꯗꯕ꯭ꯔꯣ
ꯇꯔꯔꯕꯣ
ꯍꯣꯏ ꯇꯥꯏ
ꯅꯪꯒꯤ ꯅꯪꯒꯤ ꯅꯈꯣꯏꯟ ꯇꯗꯦꯅꯦ ꯍꯜꯂꯣ
ꯍꯜꯂꯣ ꯍꯜꯂꯣ
ꯇꯥꯄ꯭ꯔ
ꯍꯣꯏ ꯇꯥꯏꯌꯦ ꯇꯥꯏꯌꯦ ꯇꯥꯔꯕ꯭ꯔꯣ
ꯀꯔꯤ ꯌꯦꯟꯁꯥꯡ ꯆꯥꯔꯒꯦ
ꯑꯣ ꯑꯩ ꯉꯁꯤ ꯌꯦꯟ ꯆꯥꯏꯌꯦ ꯅꯪꯗꯦ